ꯀꯩ ꯇꯧꯔꯝꯃꯤꯅꯣ ꯇꯥꯕ꯭ꯔꯣ
ꯍꯜꯂꯣ ꯍꯦꯜꯂꯣ ꯇꯥꯕ꯭ꯔꯣ ꯑꯩ ꯈꯣꯟꯖꯦꯜꯁꯦ
ꯑꯥ
ꯑꯩꯅ ꯉꯥꯡꯕꯁꯤ ꯇꯥꯕ꯭ꯔꯣ
ꯇꯥꯏꯌꯦ ꯇꯥꯏꯌꯦ
ꯆꯥꯛ ꯆꯥꯕꯤꯔꯕ꯭ꯔꯣ
ꯆꯥꯔꯦ
ꯀꯔꯤ ꯃꯊꯦꯜ ꯆꯥꯒꯦ
ꯁꯣꯏꯕꯨꯨꯝ
ꯁꯣꯏꯕꯣꯝ ꯑꯣ ꯍꯧꯖꯤꯛꯁꯤ ꯀꯔꯤ ꯇꯧꯔꯝꯃꯤꯅꯣ
ꯇꯥꯎꯗꯤ ꯌꯦ
ꯍꯧꯖꯤꯛꯁꯤ ꯀꯩ ꯇꯧꯔꯝꯃꯤꯅꯣꯕ
ꯀꯩꯁꯨ ꯇꯧꯗꯤ
ꯑꯣ ꯉꯔꯥꯡꯒꯤꯗꯤ ꯕꯣꯜ ꯌꯦꯡꯕ꯭ꯔꯣ
ꯑꯁ ꯕꯣ ꯌꯦꯡ ꯇꯪꯈꯥꯏ ꯇꯪꯈꯥꯏ ꯌꯦꯡꯉ ꯇꯨꯝꯈ꯭ꯔꯦ ꯑꯩꯁꯨ
ꯑꯁ ꯌꯥꯝ ꯅꯨꯡꯉꯥꯏꯇꯕ ꯄꯥꯎꯔꯤꯅꯦ ꯑꯩꯁꯨ ꯌꯦꯡꯉꯒ ꯑꯗꯨꯝ ꯑꯩꯁꯨ ꯇꯨꯝꯂꯝꯈ꯭ꯔꯦ ꯂꯣꯏꯕ ꯐꯧ ꯃꯤꯀꯞ ꯊꯣꯛꯄ ꯀꯥꯟꯗꯗꯤ ꯀꯔꯤ ꯍꯥꯏꯒꯅꯤ ꯂꯣꯏꯔꯝꯈ꯭ꯔꯦ
ꯑꯥ
ꯊꯕꯛ ꯆꯤꯟꯕ꯭ꯔꯣ ꯍꯧꯖꯤꯀꯥꯟ
ꯑꯥ
ꯊꯕꯛ ꯆꯤꯟꯕ꯭ꯔꯣ
ꯍꯥꯏꯕ ꯍꯧꯛꯇꯤ ꯆꯤꯟꯗꯦ ꯇꯨꯝꯅꯤꯡꯉꯦ
ꯑꯁ ꯍꯧꯖꯤꯛ ꯇꯨꯝꯃꯒꯗꯤ ꯃꯩ ꯇꯥꯔꯅꯤꯅꯦ ꯇꯨꯝ ꯍꯧꯖꯤꯛ ꯇꯨꯝꯅꯤꯡꯉꯦ ꯆꯥꯛ ꯇꫭꯛꯕꯒ ꯇꯨꯝꯕꯗ ꯇꯨꯝꯃꯗꯤ ꯄꯨꯔꯥ ꯕꯦꯔꯥ ꯀꯥꯔꯅꯤꯕ
ꯑꯁ ꯇꯨꯝꯅꯤꯡꯉꯤ
ꯍꯥꯥ ꯐꯖꯅ ꯆꯥꯛꯇꯨ ꯐ ꯆꯥꯛ ꯐꯖꯅ ꯆꯥꯔꯝꯃꯅꯦꯕ ꯑꯗꯨꯒꯤ ꯑꯗꯨꯒꯤ ꯑꯣꯏꯔꯝꯃꯅꯤ ꯅꯪ ꯇꯨꯝꯅꯤꯡꯕꯁꯤ
ꯇꯥꯡꯈꯨꯜ ꯃꯥꯜꯂꯤꯌꯦ ꯅꯪ ꯋꯥꯉꯥꯡ ꯁꯉꯥꯡꯗꯣ
ꯃꯤ ꯈꯔꯅ ꯀꯨꯀꯤ ꯃꯥꯜꯂꯦ ꯍꯥꯏꯌꯦꯅꯦ
ꯅꯪ ꯋꯥꯉꯥꯡ ꯁꯉꯥꯡ ꯀꯣꯝ ꯀꯣꯝꯁꯨ ꯃꯥꯜꯂꯦꯕ ꯀꯣꯝ ꯈꯣꯏꯅ ꯉꯥꯡꯕꯗꯨ ꯑꯗꯨꯏ ꯀꯣꯝꯁꯨ ꯃꯥꯂꯦꯕ ꯃꯥꯔꯣ
ꯑꯩꯒꯤ ꯈꯣꯟꯖꯦꯜꯁꯤ ꯎꯝ
ꯀꯔꯤ ꯖꯥꯇꯤꯅꯣ
ꯀꯣꯝꯅꯦ
ꯃꯥ ꯑꯩꯅ ꯆꯤꯡꯅꯕꯗꯣ ꯆꯨꯝꯃꯦꯕ
ꯍꯝ ꯃꯤ ꯈꯔꯅ ꯑꯃꯨꯛꯀ ꯀꯨꯀꯤ ꯃꯥꯜꯂꯦ ꯍꯥꯏꯌꯦ ꯑꯗꯨꯒꯤ ꯑꯩꯁꯦ ꯒ꯭ꯌꯥꯟ ꯇꯥꯗ꯭ꯔꯦꯕ ꯅꯪꯅ ꯑꯃꯨꯛ ꯀꯣꯝ ꯅꯪꯅꯕꯨꯗꯤ ꯆꯨꯝꯅ ꯍꯥꯏꯔꯛꯑꯦ
ꯋꯥꯉꯥꯡ ꯁꯥꯉꯥꯡꯗꯣ ꯀꯣꯝ ꯆꯤꯔꯨ ꯑꯩꯈꯣꯏꯅ ꯉꯥꯡꯕ ꯆꯤꯔꯨꯈꯣꯏꯅ ꯃꯤꯇꯩꯔꯣꯜ ꯉꯥꯡꯕꯗꯣ ꯑꯗꯨꯁꯨ ꯃꯥꯜꯂꯦ ꯀꯣꯝ ꯑꯩꯈꯣꯏꯅ ꯃꯤꯇꯩ ꯉꯥꯡꯕꯁꯨ ꯃꯥꯜꯂꯦ ꯑꯗꯨꯒꯤꯅꯤꯗ ꯑꯗꯨꯒꯤꯅꯤꯅ
ꯑꯩꯈꯣꯏ ꯅ ꯑꯃꯨꯛ
ꯀꯣꯝꯔ ꯅꯠꯇ꯭ꯔꯒ ꯀꯩ ꯖꯥꯇꯤꯔ ꯍꯪꯉꯤꯗꯣ ꯑꯩꯅ
ꯑꯩꯗꯤ ꯂꯣꯟꯁꯤ ꯑꯗꯨꯝ ꯃꯅꯤꯄꯨꯔꯤꯁꯤ ꯃꯤꯅ ꯁꯦꯡꯅꯥ ꯉꯥꯡꯉꯒꯗꯤ ꯑꯩꯁꯨ ꯁꯦꯡꯅ ꯉꯥꯡꯕ ꯉꯝꯃꯦꯕ ꯑꯗꯣ ꯐꯖꯅ ꯃꯤꯅ ꯈꯔ ꯃꯑꯣꯡ ꯇꯥꯗ꯭ꯔꯗꯤ ꯉꯥꯡꯕꯁꯤ ꯍꯦꯛꯇ ꯀꯔꯤ ꯍꯥꯏꯒꯅꯤ ꯆꯨꯝꯗꯕꯤꯗ ꯍꯦꯛ ꯍꯦꯛ ꯊꯣꯛꯂꯛꯑꯦꯕ
ꯑꯣ
ꯃꯩꯇꯩꯈꯣꯏꯒ ꯉꯥꯡꯅꯔꯒꯗꯤ ꯑꯗꯨꯝ ꯃꯣꯏꯒꯤ ꯉꯥꯡꯕ ꯏꯁꯇꯥꯏꯜ ꯑꯗꯨꯝ ꯉꯥꯡꯕ ꯉꯝꯃꯦꯕꯀꯣ
ꯀꯗꯤꯢꯔꯣꯝꯗ ꯂꯩꯕ꯭ꯔꯣ
ꯑꯩꯗꯤ ꯇꯝꯄꯥꯛꯇ ꯂꯩꯌꯦ
ꯍꯥ
ꯇꯝꯄꯥꯛꯇ
ꯇꯝꯄꯥꯛ ꯍꯥꯢꯗꯤ ꯀꯗꯥꯏ ꯁꯋꯥꯠꯇ
ꯁꯥꯢꯠꯁꯤ ꯀꯛꯆꯤꯡ ꯁꯥꯏꯠ ꯍꯥꯏꯕ ꯇꯥꯔꯦꯅꯦ
ꯑꯣ ꯀ
ꯈꯪꯕ꯭ꯔꯥ ꯀꯛꯆꯤꯡꯃꯛꯇꯤ ꯅꯠꯇꯦ ꯂꯣꯀꯦꯁꯟ ꯗꯤ ꯑꯗꯨꯒꯤ ꯑꯗꯨꯋꯥꯏꯗ ꯑꯗꯨꯝ ꯑꯣꯏꯕꯀꯣ
ꯀꯛꯆꯤꯡꯁꯨ ꯖꯥꯇꯤ ꯌꯥꯝ ꯂꯩꯕꯅꯤꯅꯦ
ꯂꯩꯕꯅꯦ ꯍꯣꯏ ꯀꯛꯆꯤꯡ ꯑꯦꯔꯤꯌꯥꯁꯤ ꯖꯥꯇꯤ ꯃꯌꯥꯝ ꯇꯥꯕꯅꯦ
ꯀꯛꯆꯤꯡꯁꯨ ꯄꯂꯦꯟꯁꯨ ꯀꯔꯤ ꯀꯩꯅꯣ ꯖꯥꯇꯤ ꯌꯥꯝꯃꯤꯗ
ꯍꯣꯢ ꯌꯥꯝꯕꯅꯤ ꯑꯩꯈꯣꯏ ꯑꯦꯔꯤꯌꯥꯁꯤꯗꯤ ꯖꯥꯇꯤ ꯁꯨꯕꯅꯦ
ꯁꯨꯈ꯭ꯔꯦ ꯁꯨꯈ꯭꯭ꯔꯦ
ꯎꯝ ꯗꯤ ꯍꯧꯖꯤꯛ ꯀꯪꯀꯥ ꯂꯩꯕ꯭ꯔꯣ
ꯑꯩꯁꯨ ꯅꯪꯒꯨꯝꯗ ꯂꯩꯌꯦ
ꯇꯝꯄꯥꯛꯇ
ꯑꯥ ꯅꯪ ꯑꯦꯝꯗꯤ ꯑꯦꯝꯗꯤꯅꯤꯒꯣ
ꯍꯣꯏ ꯑꯦꯝꯗꯤꯅꯦ
ꯈꯥꯏꯁꯤꯅꯤ ꯂꯥꯛꯄꯗ ꯆꯥꯎꯗꯤꯉ ꯃꯥꯏ ꯍꯥ
ꯀꯔꯤꯁꯨ ꯁꯥꯎꯗꯦꯗ ꯑꯩꯈꯣꯏꯗꯤ ꯃꯤꯅ ꯄ ꯉꯥꯡꯉꯁꯨ ꯄꯥꯛ ꯁꯥꯎꯗꯕꯅꯤ ꯁꯥꯎ ꯑꯩꯉꯣꯟꯗ ꯁꯥꯎꯕ ꯍꯥꯏꯕꯁꯤꯗꯤ ꯂꯩꯇ꯭ꯔꯕꯅꯤ
ꯎꯝ ꯈꯥꯏꯕ ꯅꯨꯡꯉꯥꯢꯍꯦ ꯉꯔꯥꯡꯒꯤꯗꯤ
ꯈꯔ ꯃꯑꯣꯡ ꯃꯥꯟꯍꯟꯕꯅꯤꯗ ꯌꯨꯝ ꯄꯥꯜꯂꯕ꯭ꯔꯣ
ꯍꯥꯥ
ꯅꯪꯕꯨ ꯌꯨꯝ ꯂꯨꯍꯣꯡꯉꯕ꯭ꯔꯣ
ꯇꯥ ꯊꯅꯣ
ꯄꯥꯈꯪ ꯂꯩꯇ꯭꯭ꯔꯔꯤ
ꯑꯈꯪ ꯃꯩꯇ꯭ꯔꯤ
ꯍꯟꯗꯛꯁꯤꯗ ꯑꯃ
ꯍꯧꯖꯤꯛ ꯃꯇꯝꯗ ꯀꯤꯌꯦ
ꯌꯦꯕ
ꯀꯌꯦ
ꯀꯔꯤꯒꯤ
ꯂꯩꯩꯅ ꯑꯩꯈꯣꯏꯅꯗꯤ ꯆꯨꯝꯅ ꯉꯥꯡꯖꯔꯁꯨ ꯅꯈꯣꯏ ꯍꯥꯏꯗꯤ ꯍꯣꯏ ꯅꯨꯄꯥꯁꯨ ꯅꯨꯄꯤ ꯆꯞ ꯃꯥꯟꯅꯩꯀꯣ
ꯎꯝ
ꯑꯗꯨꯗꯤ ꯋꯇꯤꯡꯒꯨꯝꯕ ꯂꯩꯔꯗꯤ ꯍꯣꯏ ꯄꯨꯡ ꯕꯔꯣꯛ ꯇꯔꯣꯐꯥꯎ ꯂꯩꯔꯗꯤ ꯍꯣꯏ ꯆꯤꯡꯅꯕ ꯃꯐꯝ ꯊꯣꯛꯑ ꯀꯣ ꯄꯨꯡ ꯇꯔꯥꯈꯣꯏ ꯂꯩꯕꯁꯤꯗꯤ ꯍꯈꯣꯏ ꯖꯁ ꯑꯦ ꯐ꯭ꯔꯦꯟ ꯈꯈꯣꯏꯕꯨ ꯁꯥꯟꯅꯕ ꯐ꯭ꯔꯦꯟ ꯈꯣꯏ ꯅꯅꯤ ꯑꯁ ꯑꯗꯨ ꯑꯣꯏꯔꯒ ꯃꯥꯗꯤ ꯑꯇꯣꯞꯄ ꯑꯁ ꯁꯅꯔ ꯁꯥꯟꯅꯔꯒ ꯑꯇꯣꯞꯄꯕꯨ ꯖꯤꯂꯦꯁ ꯀꯥꯔꯒ ꯑꯇꯣꯞꯄ ꯅꯨꯄꯤ ꯀꯣꯏꯕ ꯉꯝꯕ ꯅꯨ ꯅꯨꯄꯥꯒꯨꯝꯕ ꯅꯨꯄꯤꯒꯨꯝꯕ ꯌꯥꯝꯃꯦ ꯇꯂꯤ
ꯑꯗꯨꯒꯨꯝꯕꯅ ꯌꯥꯝ ꯑꯃꯅꯤꯅꯤ ꯍꯀꯥꯟꯁꯤꯗꯤ ꯍꯟꯗ꯭ꯔꯦꯠꯇ ꯇꯨ ꯐꯥꯏꯚ ꯄꯥꯔꯁꯦꯟ ꯐꯨꯝꯒꯤ ꯆꯥꯡꯁꯤꯠꯇ ꯂꯩꯔꯝꯃꯅꯤꯗ ꯁꯤꯅ ꯉꯥꯡꯕꯁꯤ
ꯃꯤ ꯃꯤ ꯀꯩꯅꯣꯀꯣ ꯃꯤ ꯄ꯭ꯔꯕ ꯃꯥꯜ ꯂꯩꯒ ꯁꯨꯡꯕ꯭ꯔ ꯅꯨꯄꯥ ꯈꯣꯏ ꯅꯨꯄꯤ ꯈꯣꯏ ꯇꯉꯥꯏꯁꯦ ꯑꯩꯅ ꯁꯤꯗꯤ ꯅꯨꯄꯤꯈꯣꯏꯅ ꯊꯧꯁꯥꯗꯦ ꯅꯨꯄꯤ ꯈꯣꯏꯅ ꯅꯨꯄꯥꯈꯣꯏ ꯁ ꯅꯨꯡꯁꯤꯗꯤ ꯅꯨꯨꯄꯥꯈꯣꯏ ꯊꯧꯁꯥꯗꯦ ꯍꯥꯏꯕꯗꯣ ꯄ꯭ꯔꯕꯨ ꯑꯃꯥꯏ ꯂꯩꯗꯅ ꯈꯪꯗꯦ ꯑꯗꯨꯣꯪ
ꯑꯗꯨꯗꯤ ꯆꯨꯝꯕꯃꯛꯅꯤꯍꯦ ꯑꯩꯉꯣꯟꯗꯁꯨ ꯊꯣꯛꯑꯦꯍꯦ
ꯇꯧꯕꯅꯦ ꯑꯗꯨꯒꯤꯀꯣ ꯌꯥꯗꯦ
ꯐꯣꯟ ꯄꯥꯏꯗꯕ ꯀꯨꯏꯔꯕꯅꯦ ꯑꯩꯁꯦ ꯍꯟꯗꯛ ꯁꯠ ꯇꯝꯃꯨ ꯀ ꯎꯝ
ꯂꯩꯅ ꯍꯣꯏ ꯑꯃꯕꯨ ꯑꯟꯗꯔꯁꯇꯦꯟꯗꯤꯡ ꯂꯩꯅꯁꯦꯅꯤꯀꯣ ꯍꯣꯏ ꯃꯥꯁꯨ ꯎꯔꯁꯤꯅ ꯃꯥꯁꯨ ꯅꯨꯄꯤ ꯍꯣꯏ ꯎꯨꯁꯤꯅꯅꯤ ꯕꯥ ꯅꯨꯄꯤ ꯖꯁ ꯑꯦ ꯐ꯭ꯔꯦꯟ ꯍꯥꯏꯕꯗꯤ ꯅꯨꯄꯤꯁꯨ ꯅꯨꯄꯥꯁꯨ ꯖꯁ ꯑꯦ ꯐ꯭ꯔꯦꯟ ꯑꯣꯏꯅꯕ ꯃꯤ ꯉꯛꯇꯅꯤꯕ ꯍꯟꯗꯛ ꯃꯔꯛꯇꯤ
ꯍꯣꯏ ꯑꯗꯨꯁꯨꯅ ꯍꯥꯏꯔꯗꯤ ꯀꯣ ꯇꯧꯔꯛꯑꯒ ꯍꯣꯏ ꯃꯔꯝ ꯈꯪꯗꯒ ꯅꯪ ꯅꯨꯄꯥ ꯑꯇꯣꯞꯄꯕꯨ ꯁꯤꯅꯕ꯭ꯔꯥ ꯍꯥꯏꯕꯗꯨꯗꯤ ꯑꯗꯨꯗꯤ ꯂꯥꯜꯂꯦꯕ ꯃꯥꯁꯨ ꯅꯨꯄꯥꯁꯨ ꯅꯨꯄꯤꯁꯨ ꯂꯥꯛꯜꯂꯤꯕ ꯐꯣꯟ ꯇꯧꯔꯛꯑꯒ ꯀꯅꯥꯕꯨꯔꯤꯁꯤꯅꯕꯅꯣ ꯐꯖꯅ ꯍꯪꯅ ꯀꯣ ꯑꯟꯗꯔꯁꯇꯦꯟꯗꯤꯡ ꯂꯩꯅꯔꯒ ꯍꯪꯉ ꯑꯣ ꯑꯗꯨꯗꯤ ꯅꯦꯛꯁ ꯇꯥꯞꯇꯣ ꯐꯖꯅ ꯍꯥꯕꯕ ꯌꯥꯕ ꯃꯇꯝꯗ ꯆꯤꯡꯅ ꯍꯥꯏꯔꯒ ꯅꯪ ꯅꯨꯄꯥ ꯅꯨꯄꯤ ꯑꯣꯏꯁꯤꯕ꯭ꯔꯣ ꯑꯇꯣꯞꯄ ꯑꯣꯏꯁꯤꯕ꯭ꯔꯣ ꯍꯥꯏꯕꯗꯤ ꯃꯥꯒꯤꯁꯨ ꯂꯥꯜꯂꯦꯕ ꯑꯩꯈꯣꯏꯅ ꯁꯥꯟꯅꯕꯗꯨꯕꯨꯀꯣ ꯍꯥꯏꯕꯗꯤ ꯈꯥꯡꯝꯒꯠꯅꯅ ꯍꯔꯒ ꯍꯣꯏ ꯅꯪ ꯄꯨꯡ ꯕꯣꯔꯣ ꯇꯔꯛꯐꯥꯎ ꯑꯩꯅꯟ ꯍꯟ ꯇꯧꯔꯒꯐꯥꯎ ꯋꯤ ꯇꯤꯡ ꯑꯃ ꯑꯅꯤ ꯑꯈꯨ ꯃꯔꯤ ꯃꯉꯥ ꯇꯔꯨꯛ ꯁꯨꯡꯄꯥꯏ ꯄꯈꯠꯇꯗꯤ ꯑꯩꯈꯣꯏ ꯅꯥꯎꯔꯤꯦ ꯆꯤꯡꯊꯅꯕ ꯍ ꯂꯧꯕ ꯌꯥꯔꯦ ꯀꯃꯤꯗ ꯇꯨꯡ ꯄꯥꯁꯤ ꯊ ꯄꯤꯤꯁꯅꯤ ꯊꯣꯡ ꯌꯥ ꯑꯗꯤ
ꯑꯃꯍꯥ ꯑꯣꯏꯔꯤꯦꯗ ꯑꯗꯨꯕꯨ ꯊꯝꯃꯣꯏ ꯁꯤꯡꯕꯨꯗꯤ ꯅꯨꯄꯥꯅ ꯈꯔꯗꯤ ꯍꯦꯟꯕ ꯃꯥꯜꯂꯤꯦꯗ
ꯑ ꯍꯦꯟꯗꯤꯦ ꯍꯦꯟꯗꯤꯦ ꯃꯅꯦ
ꯃꯥꯟꯅꯔꯣꯏ ꯍꯥꯏꯔꯗꯤ ꯗꯤꯐꯦꯟ ꯈꯔꯗꯤ ꯂꯩꯈꯤꯅꯤꯗ
ꯑ ꯅ ꯗꯤꯄ꯭ꯔꯦ ꯅ ꯗꯤꯄ꯭ꯔꯦ ꯁꯃꯤ
ꯑꯗꯨꯗꯤ ꯅꯟꯗꯪ ꯉꯝꯈ꯭ꯔꯣ ꯑꯩ ꯆꯨꯝꯃꯒꯦ
ꯅꯠꯇꯦꯀꯣ ꯍꯧꯖꯤꯛ ꯍꯣꯏ ꯅꯪꯅ ꯍꯥꯏꯜꯂꯨ ꯆꯣꯝꯃꯤꯀꯣ ꯍꯣꯏ ꯑꯩꯅ ꯖꯁ ꯁꯦꯝ ꯊꯤꯡꯅꯦꯕ ꯅꯨꯄꯥꯁꯨ ꯅꯨꯄꯤꯁꯨ
ꯎꯝ ꯑꯣꯏꯗꯤ ꯅꯨꯄꯥꯅꯁꯨ ꯅꯨꯄꯤꯗꯨꯁꯨ ꯑꯗꯨꯝ ꯀꯩꯅꯣ ꯃꯇꯝ ꯂꯦꯟꯕ ꯑꯣꯏꯅ ꯇꯧꯕ ꯅꯨꯄꯤꯅꯁꯨ ꯇꯧꯕ ꯑꯗꯨꯕꯨ ꯅꯨꯄꯤꯗꯤ ꯅꯨꯄꯤꯅ ꯈꯔ ꯍꯦꯟꯕ ꯑꯃꯗꯤꯀꯣ ꯅꯨꯄꯤ ꯑꯩ ꯅꯣꯅ ꯍꯥꯏꯒꯅꯣꯧ ꯑꯩ ꯍꯥꯏꯔꯛꯀꯦꯕ ꯑꯩꯡꯉꯣꯟ ꯅꯨꯄꯤꯅꯗꯤ ꯃꯥꯅ ꯄꯥꯝꯕ ꯅꯨꯄꯥꯃꯛꯇꯨꯗ ꯂꯩꯕ ꯉꯝꯃꯦꯕ ꯅꯨꯄꯥꯗꯨꯅ ꯅꯨꯄꯥꯅ ꯃꯥꯅ ꯄꯥꯝꯕ ꯅꯨ ꯑꯄꯤꯃꯛꯁꯦ ꯂꯧꯒꯦ ꯍꯥꯏꯕꯁꯤ ꯋꯥꯅ ꯊꯣꯛꯑꯦꯕꯀꯣ ꯏꯀꯥꯟꯁꯦ
ꯁꯦꯝꯝ ꯊꯤꯤꯡ
ꯃꯥꯒꯤ
ꯑꯩꯁꯨ ꯅꯪ ꯅꯪ ꯅꯣ ꯗꯤꯐ꯭ꯔꯦꯟꯁ ꯁꯤꯗꯤ ꯑꯦꯗꯅ ꯍꯥꯏꯥꯎ ꯀꯨꯝꯅ ꯀꯣ ꯇꯥꯕ꯭ꯔꯥ ꯄ꯭ꯔꯖꯥ ꯍꯥꯏꯗꯨꯔꯥ ꯁꯦꯝꯇꯤꯅꯤꯀꯣ ꯅꯪꯅ ꯍꯧꯖꯤꯛ ꯅ ꯅꯪꯅ ꯍꯥꯏꯕ ꯋꯥꯗꯣ ꯑꯩꯁꯨ ꯍꯥꯏꯅꯤꯡꯉꯤ ꯈꯪꯕ꯭ꯔꯥ
ꯎꯝ ꯍꯥꯏꯔꯣ
ꯍꯥꯏꯗꯤ ꯑꯩꯁꯨ ꯊꯥꯖꯕ ꯑꯗꯨꯝ ꯅꯪꯅ ꯍꯥꯏꯕ ꯋꯥꯗꯣ ꯁꯦꯝ ꯊꯤꯡꯅꯦ ꯑꯩꯅ ꯍꯥꯏꯅꯤꯡꯕꯁꯨ
ꯀꯃꯥꯏꯅ ꯍꯥꯏꯔꯛꯑꯣꯅꯦ ꯇꯥꯁꯦ
ꯑꯦ ꯁꯦꯝ ꯊꯤꯡꯅꯦ ꯀꯩꯅꯣ ꯍꯥꯏꯕꯗꯤ ꯑꯩꯈꯣꯏ ꯑꯩꯈꯣꯏꯁꯨ ꯀꯣ ꯅꯨꯄꯤꯈꯣꯏ ꯑꯩꯈꯣꯏ ꯃꯤ ꯃꯤ ꯌꯥꯝꯕꯁꯨ ꯂꯩꯑꯦꯀꯣ ꯅꯨꯄꯥꯁꯨ ꯃꯤ ꯌꯥꯝꯕꯁꯨ ꯂꯩꯑꯦ ꯁꯦꯝ ꯊꯤꯡꯅꯦ ꯑꯗꯨ ꯑꯣꯏꯔꯁꯨ ꯍꯣꯏ ꯑꯩꯈꯣꯏꯅ ꯊꯝꯃꯣꯏ ꯁꯦꯡꯅ ꯅꯨꯡꯁꯤꯅꯕ ꯅꯨꯄꯥꯁꯨ ꯂꯩꯌꯦꯀꯣ ꯅꯨꯄꯤꯁꯨ ꯅꯨꯄꯥ ꯊꯃꯣꯢ ꯁꯦꯡꯅꯨ ꯁꯎ ꯌꯥꯏ ꯍꯥꯏ ꯑꯗꯨ ꯁꯦꯝ ꯊꯦꯡꯅꯦ ꯑꯗꯣ ꯅꯨꯄꯤ ꯈꯣꯏꯔ ꯅꯨꯄꯥꯈꯣꯏꯁꯨ ꯆꯞ ꯃꯥꯟꯅꯩꯀꯣ ꯩꯅ ꯍꯥꯏꯗꯤ ꯑꯃ ꯅꯨꯄꯥ ꯁ ꯍꯥꯏ ꯊꯤꯕꯁꯨ ꯅꯠꯇꯦ ꯅꯨꯄꯤꯁꯨ ꯍꯥꯏ ꯊꯤꯕ ꯅꯠꯇꯦ ꯁꯦꯝ ꯊꯤꯅꯦ ꯍꯣꯏ ꯀꯣꯏꯅꯕꯗ ꯀꯩꯅꯣꯣ ꯁꯤꯦꯔꯤꯌꯥꯁ ꯑꯣꯏꯗ ꯆꯨꯝꯅ ꯇꯥꯏꯝ ꯄꯥꯁ ꯅꯠꯇꯕ ꯁꯦ ꯂꯧꯊꯣꯛꯄ ꯌꯥꯅꯤꯡꯉꯥꯏ ꯀꯨꯏꯅꯕꯁꯨ ꯅꯨꯄꯤꯁꯨ ꯅꯨꯄꯥꯁꯨ ꯑꯣꯏꯅ ꯌꯥꯝ ꯂꯩꯕꯅꯦꯕ ꯍꯧꯖꯤꯛ ꯃꯇꯝꯗ
ꯑꯗꯨꯕꯨꯗꯤ ꯂꯩꯌꯦ ꯆꯨꯝꯃꯤ ꯍꯣꯏ
ꯑꯗꯨꯏ ꯍꯧꯖꯤꯛ ꯃꯇꯝꯗꯀꯣ ꯑꯩꯅꯀꯣ ꯑꯩꯉꯣꯟꯗ ꯊꯤ ꯑꯩꯕꯨ ꯊꯤꯅ ꯇꯧꯔꯕ ꯑꯗꯨ ꯅꯨꯄꯥꯗꯨꯗꯤ ꯐꯖꯖꯔꯅꯤ ꯁꯥꯔꯞꯅꯦꯗꯤ ꯔꯣꯏꯔꯗꯤ
ꯆꯠꯂꯅꯤ
ꯍꯧꯒꯅꯤ ꯑꯩꯗꯤ
ꯐꯪꯗ꯭ꯔꯦꯗ ꯑꯗꯨꯗꯤ
ꯑꯗꯨꯒꯤꯅꯤ ꯍꯧꯖꯤꯛ ꯃꯇꯝꯗ ꯅꯨꯄꯥꯁꯨ ꯅꯨꯄꯤꯁꯨ ꯀꯣꯏꯅꯅꯤꯡꯉꯥꯏ ꯀꯤꯅꯈ꯭ꯔꯦ ꯃꯤꯁꯤ ꯏꯃꯥ ꯅꯨꯨꯄꯥ ꯑꯃ ꯂꯩꯕꯅꯤꯀꯣ ꯈꯪꯕ꯭ꯔꯥ ꯃꯥꯁꯨ ꯅꯨꯄꯤꯅꯤ ꯊꯨꯒꯥꯏꯕꯤꯕꯅꯤꯅ ꯑꯩꯗꯤ ꯅꯨꯄꯤ ꯀꯣꯏꯅꯤꯡꯉꯥꯏꯁꯨ ꯇꯟꯈ꯭ꯔꯦꯅꯒ ꯍꯥꯏꯕꯅꯤ ꯃꯥꯁꯨ ꯍꯪꯗ꯭ꯔꯦꯗ ꯅꯨꯄꯤꯁꯤꯡꯁꯨ ꯅꯨꯄꯥꯁꯤꯡꯁꯨ ꯅꯨꯄꯤꯁꯤꯡꯅꯤ ꯅꯨꯄꯥꯁꯤꯡꯅꯤ ꯑꯩ ꯀꯣꯢꯅꯕ ꯅꯨꯄꯤ ꯂꯩꯌꯦ ꯅꯨꯄꯥ ꯂꯩꯌꯦ ꯁꯨꯝ ꯍꯟꯗꯣꯛꯄ ꯁꯨꯡꯉꯝ ꯉꯝꯗꯕ ꯅꯨꯄꯤꯁꯤꯅꯦ ꯑꯩ ꯈ꯭ꯋꯥꯏ ꯉꯛꯢꯁꯦ
ꯅꯪꯁꯨ ꯍꯥꯏꯔꯝꯒꯅꯤꯅꯦ
ꯍ ꯇꯥꯔꯕ꯭ꯔꯣ
ꯇꯥꯃꯔꯤꯀꯣ ꯕꯤꯖꯤ ꯑꯣꯏꯔꯦꯗꯤ
ꯕꯤꯖꯤ ꯑꯣꯏꯗꯦ ꯅꯪꯒꯤ ꯅꯦꯠꯋꯥꯛ ꯌꯥꯗ꯭ꯔꯒ
ꯁꯤ ꯑꯩ ꯅꯦꯋꯥꯗꯤ ꯐꯩꯍꯦ
ꯃ ꯅꯪꯒꯤ ꯅꯪꯒꯤ ꯅꯦꯠꯋꯥꯥꯛ ꯅꯨꯡꯉꯥꯏꯇ꯭ꯔꯒ ꯑꯩꯉꯣꯟꯗ ꯑꯣꯏꯅ ꯕꯤꯖꯤ ꯑꯣꯏꯔꯗꯤ ꯀꯥꯏꯔꯛꯑꯦ ꯇꯧꯅꯨꯍꯦ ꯢꯕꯦꯝꯃꯥ
ꯑꯗꯨꯃꯥꯏ ꯑꯗꯨꯃꯥꯏ ꯋꯥꯔꯤ ꯁꯥꯟꯅꯔꯗꯤ ꯈꯔ ꯄꯨꯛꯆꯦꯜꯗ ꯈꯔ ꯅꯨꯡꯉꯥꯏꯕ ꯐꯣꯟ ꯇꯧꯔꯗꯅ ꯂꯩꯔꯤꯕꯁꯤ ꯑꯥ ꯃꯛꯁꯦ ꯀꯩ ꯀꯩꯅꯣ ꯌꯥꯝ ꯅꯤꯡꯁꯤꯡꯉꯤꯌꯦ
ꯀꯔꯤꯕꯨ ꯅꯪꯒꯤ ꯑꯦꯛꯁꯔꯣ
ꯍꯥꯥ
ꯅꯪꯒꯤ ꯑꯦꯛꯁ ꯔꯣ ꯅꯤꯡꯁꯤꯡꯕꯁꯦ
ꯐꯣꯟ ꯇꯧꯔꯒ ꯈꯣꯠꯂꯒ ꯑꯁ ꯌꯥꯝ ꯇꯧꯕꯁꯤꯡꯒꯤꯗꯣ ꯂꯩꯐꯝ ꯈꯪꯗꯕ ꯖꯠꯇꯨ
ꯍꯩꯍꯥ ꯑꯩ ꯀꯥꯟꯁꯤ ꯂꯩꯐꯝꯥꯐꯝ ꯆꯥꯐꯐꯝꯝ ꯑꯣꯟꯇꯥ ꯈꯪꯗꯦꯁ ꯑꯃ ꯇꯧꯋꯦ ꯅꯨꯡꯉꯥꯏꯇꯦ ꯑꯃ ꯇꯧꯋꯦ ꯅꯨꯡꯉꯥꯏꯇꯦ ꯀꯔꯤ ꯇꯧꯔꯕꯖꯥꯠꯂ ꯒ꯭ꯌꯥꯟ ꯇꯥꯗ꯭ꯔꯦ
ꯎꯝ ꯑꯩꯁꯨ ꯀꯣꯝ ꯅꯨꯄꯥ ꯑꯗꯨꯝ ꯐ꯭ꯔꯦꯟ ꯑꯣꯏꯕ ꯅꯨꯄꯥ ꯑꯃ ꯂꯩꯕꯅꯤ ꯑꯗꯨ ꯑꯁ ꯋꯥꯉ ꯁꯅꯤꯄ꯭ꯔ ꯅꯩꯕꯗꯤꯑꯦ
ꯀꯔꯤ ꯀꯔꯤ ꯖꯒꯥꯗꯒꯤꯔꯣ
ꯍꯖꯤꯗꯤ ꯀꯥꯗꯤꯒꯤꯅ
ꯀꯔꯤ ꯅꯣꯏ ꯂꯤꯇꯥꯟ